ꯇꯥꯔꯕ
ꯇꯥꯔꯦ ꯇꯥꯔꯦ
ꯑꯣ ꯇꯥꯏꯁꯤꯡ ꯆꯥꯔꯕꯣ ꯀꯃꯥꯏꯅ ꯇꯧꯔꯒꯦ
ꯑꯩꯁꯦ ꯆꯥꯛꯆꯥ ꯇꯣꯛꯄꯗ ꯉꯥꯏꯔꯤꯌꯦ ꯋꯥꯋꯥꯛꯀꯤꯡ ꯊꯣꯛꯁꯤꯔꯥꯅ ꯇꯧꯔꯝꯕꯅꯦ ꯁꯣꯝꯗꯤ ꯆꯥꯕꯤꯔꯕ꯭ꯔꯣ
ꯑꯩ ꯆꯥꯔꯦ ꯑꯁ ꯆ ꯊꯦꯡꯉꯦꯗ ꯑꯩꯁꯨ ꯅꯍꯥꯟꯒꯦ ꯀꯩꯀꯣ ꯑꯗꯨꯝ ꯊꯕꯛ ꯆꯠꯄꯒꯤ ꯉꯔꯥꯡꯁꯨ ꯊꯦꯡꯅꯕ ꯍꯜꯂꯛꯄꯗꯣ ꯃꯐꯝ ꯃꯈꯥꯏ ꯇꯥꯔꯦ ꯑꯗꯒꯤ ꯑꯗꯨꯒꯤ ꯃꯃꯥꯡꯗꯁꯨ ꯊꯦꯡꯉꯕ ꯄꯨꯡꯗꯨꯣ ꯇꯔꯦꯠ ꯃꯈꯥꯏ ꯇꯥꯔꯕ ꯑꯗꯣ ꯉꯁꯤ ꯉꯁꯤ ꯍꯥꯏꯗꯤ ꯉꯔꯥꯡꯁꯨ ꯊꯕꯛ ꯆꯠꯀꯗꯕ ꯂꯩꯕꯅꯤꯅ ꯑꯗꯨꯝ ꯑꯩꯗꯣ ꯂꯦꯛꯊꯣꯛꯈ꯭ꯔꯒꯦꯅ ꯇꯧꯔꯒ ꯂꯦꯛꯊꯣꯛꯑꯦ ꯑꯗꯣ ꯅꯣꯡꯉꯥꯜꯂꯒ ꯑꯗꯨꯝ ꯊꯕꯛ ꯆꯠꯂꯒ ꯊꯦꯡꯅꯁꯨ ꯊꯦꯡꯅ ꯍꯜꯂꯛꯑꯒꯦ ꯍꯜꯂꯛꯑꯦ ꯑꯗꯣ ꯉꯁꯤꯁꯨ ꯑꯃꯨꯛ ꯄꯨꯡ ꯇꯔꯥ ꯑꯗꯨꯋꯥꯏꯗ ꯑꯃꯨꯇ ꯎꯅꯁꯦꯅ ꯑꯩꯈꯣꯏ ꯀꯣꯂꯦꯖꯀꯤ ꯃꯀꯣꯛꯇꯨꯅ ꯀꯧꯔꯛꯄꯗꯩ ꯆꯠꯇꯕ ꯌꯥꯗꯕ ꯑꯃꯨꯛ ꯍꯣꯕꯤ ꯍꯣꯕꯤ ꯇꯧꯔ ꯆꯠꯂꯦ ꯑ ꯍꯟꯗꯛꯇꯤ ꯇꯣꯏꯔꯦꯠ ꯊꯕꯛ ꯆꯠꯄꯁꯦ ꯅꯪꯗꯤ ꯀꯃꯥꯏꯅ ꯇꯧꯔꯤꯒꯦ ꯊꯕꯛ ꯏꯪꯈꯥꯡ ꯑꯗꯨꯝ ꯆꯠꯂꯤꯕ꯭ꯔꯣ ꯀꯃꯥꯏꯅ ꯇꯧꯒꯦ
ꯍꯣꯏ ꯆꯠꯂꯤꯌꯦ ꯑꯩꯁꯨ ꯊꯕꯛ ꯑꯗꯨꯝ ꯆꯤꯟꯕ ꯍꯥꯏꯇꯥꯔꯦꯀꯣ ꯑꯗꯒꯤ ꯄꯥꯎ ꯐꯥꯎꯅꯕꯁꯨ ꯉꯝꯗꯦ ꯅꯣꯏꯒ ꯑꯗꯨꯝ ꯍꯥꯏꯗꯤ ꯑꯕꯡꯉꯨꯒꯤ ꯑꯃ ꯅꯨꯄꯥꯗꯨꯕꯨꯗꯤ ꯐꯥꯎꯅꯩꯀꯣ ꯑꯗꯨ ꯅꯣꯏꯒꯗꯤ ꯐꯥꯎꯅꯕ ꯉꯝꯗ꯭ꯔꯦ ꯑꯩꯁꯨ ꯁꯣꯝꯗ ꯊꯕꯛ ꯆꯤꯟꯕ ꯀꯩꯒ ꯅꯪꯁꯨ ꯂꯨꯍꯣꯡꯕ ꯂꯣꯏꯔꯒ ꯑꯗꯨꯝ ꯁꯪꯗꯧ ꯃꯥꯜꯂꯨꯕ ꯑꯩꯁꯦ ꯑꯩ ꯑꯗ ꯑꯩꯅ ꯍꯪꯀꯥꯟꯗꯗꯤ ꯅꯪꯗꯣ ꯑꯥꯗ ꯊꯕꯛꯀꯤ ꯅꯣꯏ ꯊꯕꯛꯇꯨꯒꯤ ꯌꯥꯅꯅꯕꯅ ꯆꯦꯜꯂꯤ ꯈꯣꯠꯂꯤꯑꯅ ꯍꯥꯏꯔꯛꯑꯦ ꯑꯗꯨꯒꯤ ꯑꯩꯁꯨ ꯊꯣꯏꯅ ꯍꯥꯏꯅꯤꯡꯗ꯭ꯔꯕꯀꯣ ꯑꯗꯨꯒꯤꯅꯤꯗ ꯑꯩꯁꯨ ꯄꯥꯎ ꯐꯥꯎꯅꯗꯦꯗ ꯑꯇꯩꯁꯨ ꯁꯨꯝ ꯀꯩꯅꯣ ꯇꯧꯋꯦ ꯊꯕꯛ ꯆꯤꯟꯕꯒ ꯑꯗꯒꯤ ꯋꯥꯒ ꯋꯥꯕꯒ ꯍꯥꯏꯗꯤ ꯀ꯭ꯂꯥꯁꯇꯣ ꯑꯅꯤ ꯂꯧꯔꯒ ꯍꯜꯂꯛꯑꯅꯤ ꯑꯗꯩ ꯑꯃꯨꯛ ꯌꯨꯝꯒꯤꯁꯨ ꯑꯃꯨꯛ ꯁꯦꯝꯖꯤꯟ ꯁꯥꯖꯤꯟꯕ ꯇꯧꯔꯤꯕꯅꯤꯅ ꯃꯇꯦꯡ ꯄꯥꯡꯗꯕ ꯌꯥꯗꯕꯅꯤꯅ ꯑꯗꯨꯒꯤ ꯇꯧꯀꯥꯟꯗ ꯑꯗꯨꯝ ꯈ ꯋꯥꯔꯃꯤꯅ ꯍꯦꯛꯇ ꯇꯨꯝꯅꯤꯡꯉꯦꯕ ꯅꯨꯃꯤꯗꯥꯡꯗꯣ ꯑꯗꯨꯅ ꯅꯣꯏꯗꯁꯨ ꯄꯥꯎ ꯐꯔ ꯊꯣꯛꯄ ꯉꯝꯗꯦ ꯑꯗꯨ ꯀꯔꯤ ꯃꯊꯦꯜ ꯆꯥꯔꯕ ꯅꯣꯏꯒꯤꯗꯤ
ꯉꯁꯤꯁꯦ ꯀꯩꯅꯣ ꯆꯥꯕꯗꯨꯕꯨ ꯑꯩꯈꯣꯏꯗꯣ ꯀꯩꯅꯣ ꯆꯥꯏꯔꯦ ꯉꯥꯡ ꯉꯧꯕ ꯑꯃ ꯆꯥꯔꯦ ꯉꯥ ꯉꯧꯕ ꯍꯥꯏꯗꯤ ꯑꯀꯪꯕꯗꯨꯅꯦꯕꯀꯣ ꯅꯍꯥꯟꯅ ꯑꯩꯈꯣꯏꯕꯥꯅ ꯐꯥꯔꯛꯄꯒꯤ ꯌꯥꯏꯊꯣꯛꯑ ꯊꯝꯕ ꯂꯩꯕ ꯑꯗꯒꯤ ꯏꯟꯖꯥꯡꯕꯨꯗꯤ ꯍꯋꯥꯏ ꯑꯁꯥꯡꯕꯤ ꯇꯧꯔꯒ ꯏꯔꯣꯜꯂ ꯆꯥꯔꯦ ꯑꯗꯨꯒ ꯎꯇꯣꯡꯒꯨꯝꯕ ꯀꯃꯣ ꯈꯔ ꯍꯧꯔꯦ ꯑꯗꯨ ꯑꯗꯨꯝ ꯆꯥꯁꯤꯜꯂ ꯉꯁꯥꯏꯁꯨ ꯆꯥꯛꯇꯣ ꯆꯥꯗ꯭ꯔꯦꯕꯀꯣ ꯑꯩ ꯆꯥꯛ ꯊꯣꯡꯒꯦꯅ ꯆꯥꯛ ꯆꯥꯒꯦꯅ ꯑꯗꯨꯝ ꯑꯟꯇ ꯊꯥꯒꯠꯂꯕꯅꯦꯕ ꯑꯗꯨꯗ ꯍꯌꯦꯡꯗꯣ ꯑꯃꯨꯛ ꯏꯅꯥꯎꯄꯥꯀꯤ ꯃꯥꯒꯤ ꯅꯍꯥꯟ ꯂꯨꯍꯣꯡꯈꯤꯕꯗꯣ ꯆꯥꯛꯀꯧꯕ ꯇꯥꯕ ꯑꯗꯨꯗꯨꯗꯒꯤ ꯀꯩꯅꯣ ꯇꯧꯔꯅꯤꯅ ꯑꯗꯨꯝ ꯏꯅꯥꯛꯄ ꯕꯥꯇꯣꯟ ꯇꯧꯕ ꯊꯣꯛꯇꯣꯏꯅꯤꯅ ꯇꯧꯕ ꯀꯥꯟꯗ ꯑꯩꯁꯨ ꯄꯨꯡ ꯇꯔꯥ ꯌꯧꯗꯣꯏꯅꯤꯅ ꯅꯥꯟ ꯇꯔꯥ ꯊꯣꯛꯑꯒꯦꯅ ꯇꯧꯕꯒꯤ ꯆꯥꯛꯇꯣ ꯈꯔ ꯊꯥꯒꯠꯂꯒ ꯈꯤꯇꯪ ꯆꯥꯒꯦ ꯇꯧꯕꯗꯣ ꯃꯥꯁꯨ ꯕꯥꯇꯣꯟ ꯇꯧꯕꯗꯣ ꯊꯦꯡꯈ꯭ꯔꯦ ꯊꯦꯡꯈ꯭ꯔꯗꯤ ꯑꯃꯨꯛ ꯕꯥꯇꯣꯟ ꯊꯥꯕꯗꯣ ꯅꯨꯡꯉꯥꯏꯇꯦꯅ ꯇꯧꯕꯒꯤ ꯍꯣꯤ ꯋꯦꯠ ꯇꯧꯔꯒ ꯄꯨꯡ ꯇꯔꯦꯠ ꯃꯈꯥꯏꯗꯣ ꯑꯩ ꯊꯣꯛꯑꯦ ꯆꯥꯛ ꯆꯥꯗ꯭ꯔꯦꯕꯀꯣ ꯑꯗꯨꯗꯨꯒꯤ ꯑꯥꯗꯒꯤ ꯕꯖꯥꯔꯗꯒꯤ ꯁꯪꯒꯣꯝ ꯑꯐꯝꯕꯒ ꯀ ꯃꯥꯅ ꯆꯦꯛ ꯊꯛꯑꯦ ꯑꯩꯅ ꯁꯪꯒꯣꯝ ꯑꯐꯝꯕꯒ ꯁꯨꯏꯒ ꯇꯧꯔ ꯊꯛꯑꯦ ꯑꯗꯨ ꯂꯣꯏꯔꯒ ꯑꯗꯨꯝ ꯍꯥꯏꯒꯠꯈ꯭ꯔꯦꯕ ꯑꯗꯒꯤꯗꯤ ꯑꯥꯗ ꯇꯠꯄ ꯀꯥꯟꯗ ꯑꯗꯨꯝ ꯆꯥꯛꯇꯣ ꯆꯥꯕ ꯃꯇꯝ ꯂꯩꯈꯤꯗ꯭ꯔꯦ ꯑꯃꯅ ꯑꯃꯨꯛ ꯀꯧꯔꯛ ꯑꯃꯅ ꯑꯃꯨꯛ ꯀꯧꯔꯛ ꯇꯧꯔꯒ ꯑꯗꯨꯝ ꯎꯟꯅ ꯂꯩꯕꯒꯤ ꯊꯦꯡꯉꯕ ꯍꯥꯏ ꯍꯥꯏꯇꯥꯔꯦ ꯑꯗꯣ ꯊꯣꯛꯂꯛꯀꯥꯟꯗ ꯑꯗꯨꯝ ꯄꯣꯔꯣꯊꯥꯒꯨꯝ ꯑꯩꯈꯣꯏ ꯑꯍꯨꯝ ꯄꯣꯔꯣꯊꯥ ꯑꯃꯝ ꯆꯥꯔꯦ ꯑꯗꯨ ꯂꯣꯏꯔꯒ ꯂꯥꯛꯑꯦ ꯂꯥꯛꯄ ꯀꯥꯟꯗꯗꯤ ꯁꯤꯗ ꯄꯨꯡ ꯃꯔꯤꯕꯨꯗꯤ ꯇꯥꯔꯦꯕꯀꯣ ꯃꯔꯤ ꯇꯥꯕꯁꯦ ꯑꯩꯁꯤꯅ ꯁꯥꯏꯀꯜꯗꯣ ꯑꯁꯤ ꯏꯃꯥꯟꯅꯕ ꯑꯃ ꯕꯖꯥꯔꯗ ꯂꯩꯕ ꯑꯣ ꯃꯣꯏꯗ ꯊꯝꯂꯝꯝꯕ ꯍꯥꯏꯗꯣ ꯌꯨꯝꯗꯒꯤ ꯃꯤ ꯄꯨꯊꯣꯛꯂꯝꯟꯕ ꯅꯨꯡꯉꯥꯏꯇꯕꯗꯣ ꯊꯤꯟꯗꯣꯟꯕꯗꯨ ꯐꯔꯛ ꯇꯥꯟꯅꯕꯒꯤꯀꯣ ꯑꯗꯨꯃꯥꯏꯅ ꯇꯧꯔꯒ ꯆꯠꯈꯤꯕꯒꯤ ꯁꯥꯏꯀꯜꯁ ꯃꯣꯏ ꯊꯅꯕ ꯀꯟꯗꯣ ꯂꯧꯗ ꯌꯥꯗꯕꯅꯤꯅ ꯑꯃꯨꯛ ꯆꯪꯉꯒ ꯃꯣꯏꯗ ꯂꯧꯔꯦ ꯄꯨꯡ ꯃꯔꯤ ꯑꯗꯨꯋꯥꯏꯗ ꯍꯜꯂꯛꯄꯗꯨꯅ ꯃꯥ ꯑꯗꯨꯒ ꯑꯗꯨꯝ ꯃꯣꯏꯗ ꯉꯇꯪ ꯐꯝꯗ ꯌꯥꯗꯅ ꯐꯝꯃꯦ ꯑꯗꯨ ꯂꯣꯏꯔꯒ ꯑꯗꯨꯝ ꯍꯜꯂꯛꯄꯗ ꯁꯤꯗ ꯄꯨꯡ ꯃꯉꯥ ꯑꯗꯨꯃꯥꯏꯅ ꯇꯥꯔꯦ ꯋꯥꯏꯗ ꯍꯟꯗꯛꯀ ꯍꯟꯗꯛꯁꯦ ꯌꯥꯝ ꯋꯥꯔꯦ ꯋꯥꯏꯗꯤ ꯍꯩꯗꯦꯕꯀꯣ
ꯎꯝ ꯍꯣꯏ ꯑꯩꯁꯨ ꯇꯧꯔꯤꯅꯦ ꯑꯗꯣ ꯍꯥꯏꯗꯤ ꯄꯨꯡ ꯄꯨꯡ ꯃꯉꯥ ꯃꯔꯤ ꯃꯈꯥꯏꯗ ꯍꯧꯒꯠꯂꯦꯕꯀꯣ ꯑꯩꯗꯣ ꯑꯗꯨꯒ ꯄꯨꯡ ꯃꯔꯤ ꯃꯈꯥꯏꯗꯒꯤ ꯑꯃꯨꯛ ꯂꯣꯏꯁꯤꯜꯂꯅꯤ ꯂꯣꯏꯁꯤꯜꯂꯒ ꯄꯨꯡ ꯃꯉꯥꯗꯨꯗ ꯕꯁ ꯉꯥꯏꯔꯨꯔꯅꯤ ꯕꯁꯇꯨ ꯅꯪꯕ ꯅꯪꯗꯕ꯭ꯔꯥ ꯍꯦꯛꯇ ꯆꯦꯟꯗꯣꯏꯅꯤ ꯉꯁꯥꯏꯁꯨꯅꯦ ꯕꯁꯇꯨꯗꯤ ꯂꯥꯛꯑꯕꯀꯣ ꯑꯗꯨꯒ ꯑꯩ ꯁꯣꯝꯗ ꯁꯪꯒꯣꯝꯗꯤ ꯍꯥꯏꯖꯤꯜꯂꯨꯔꯕ ꯁꯪꯒꯣꯝ ꯂꯨꯄꯥ ꯀꯨꯟꯒꯤ ꯁꯨꯃꯥꯏꯅ ꯀꯩꯅꯣ ꯀꯞ ꯃꯆꯥꯗ ꯇꯧꯋꯦꯕ ꯆꯥꯗ ꯑꯗꯨꯗ ꯑꯩꯁꯦ ꯍꯥꯏꯖꯤꯜꯂꯨꯔꯒꯅꯦ ꯂꯧꯗꯤ ꯂꯧꯁꯤꯜꯂꯕ ꯄ ꯆꯪꯒꯣꯝꯗꯨꯁꯨ ꯁꯥꯏꯌꯦꯕ ꯁꯥꯕꯗꯨꯗ ꯑꯗꯨꯒ ꯁꯣꯝꯗ ꯕꯁ ꯂꯥꯛꯁꯤꯂꯛ ꯅ ꯍꯥꯜꯂꯕ ꯑꯗꯩ ꯁꯪꯒꯣꯝꯗꯣ ꯂꯪꯊꯣꯛꯑꯝꯃꯦ ꯗꯁꯕꯤꯟꯗ ꯑꯗꯨꯒ ꯆꯦꯜꯂꯦ ꯑꯗꯨꯒ ꯕꯁꯇꯨ ꯇꯣꯡꯅꯕ ꯍꯣꯠꯅꯔꯦ ꯑꯗꯨ ꯇꯣꯡꯉꯒ ꯑꯃꯨꯛ ꯀꯩꯅꯣ ꯇꯧꯔꯦ ꯈꯔ ꯊꯦꯡꯈ꯭ꯔꯦꯕꯀꯣ ꯑꯥ ꯌꯧꯀꯥꯟꯗ ꯊꯧꯕꯥꯜ ꯌꯧꯀꯥꯟꯗ ꯃꯣꯏ ꯕꯁꯀꯤꯗꯤ ꯈꯔ ꯃꯇꯦꯛ ꯃꯇꯦꯛ ꯈꯥꯝꯃꯤꯗꯅꯀꯣ ꯑꯗꯩ ꯑꯥ ꯌꯧꯒꯥꯟꯗ ꯑꯩꯅ ꯍꯥꯏꯔꯦ ꯕꯁꯇꯣ ꯆꯠꯄꯅꯤꯅ ꯈꯤꯇꯪꯗꯤ ꯈꯣꯌꯧꯅꯗꯦ ꯑꯗꯨꯅ ꯈꯣꯌꯧꯅꯩ ꯑꯗꯨꯅ ꯀꯩꯅꯣ ꯇꯧꯋꯦ ꯄꯨꯡ ꯇꯔꯨꯛ ꯃꯈꯥꯏꯗ ꯑꯗꯨꯋꯥꯏꯗꯒꯤ ꯀ꯭ꯂꯥꯁ ꯑꯣꯏꯅ ꯍꯧꯁꯦ ꯇꯔꯨꯛ ꯇꯩ ꯍꯧꯕꯗꯣ ꯑꯩꯉꯣꯟꯗ ꯌꯥꯝꯅ ꯀꯩꯅꯣ ꯇꯧꯔꯦ ꯈꯣꯠꯂꯦ ꯍꯥꯏꯗꯤ ꯈꯨꯗꯣꯡ ꯆꯥꯗ꯭ꯔꯦ ꯈꯣꯠꯇ꯭ꯔꯦꯅ ꯍꯥꯏꯔꯦ ꯃꯣꯏꯗ ꯃꯣꯏꯅꯁꯨ ꯑꯗꯨꯝ ꯍꯣꯏ ꯍꯣꯏ ꯍꯣꯏ ꯀꯩ ꯀꯥꯏꯗꯦꯗ ꯅꯪꯅ ꯉꯟꯅ ꯍꯜꯂꯛꯑꯁꯨ ꯑꯩꯈꯣꯏꯅ ꯉꯟꯅ ꯑꯗꯨꯝ ꯂꯣꯏꯁꯤꯜꯂꯒ ꯑꯗꯨꯝ ꯇꯧꯕ ꯌꯥꯏ ꯈꯣꯠꯄ ꯌꯥꯏꯅ ꯑꯗꯨꯃꯥꯏꯅ ꯍꯥꯏꯔꯛꯑꯦ ꯑꯗꯩ ꯑꯃꯨꯛ ꯍꯂ ꯑꯗꯩ ꯆꯈꯥꯎꯁꯦ ꯍꯤꯌꯥꯡ ꯍꯥꯡꯕꯒꯤ ꯇꯥꯏꯞ ꯇꯧꯔꯦꯅꯦ ꯑꯗꯨꯝ ꯑꯗꯩꯗꯤ ꯑꯗ ꯀꯩꯅꯣꯗ ꯏꯝꯐꯥꯜ ꯆꯠꯄꯩꯗꯨꯗ ꯑꯃꯨꯛ ꯑꯩꯁꯦ ꯀ꯭ꯂꯥꯁ ꯂꯣꯏꯔꯒ ꯀꯩꯀꯩꯅꯣ ꯈꯔ ꯆꯥꯁꯤꯜꯂꯦ ꯅꯠꯇ꯭ꯔꯗꯤ ꯑꯗꯨꯝ ꯆꯥꯛꯈꯥꯎ ꯍꯥꯡꯕꯁꯤꯀꯣ ꯑꯗꯨꯝ ꯍꯦꯛꯇ ꯀꯩꯅꯣ ꯇꯧꯔꯛꯌꯦꯕ ꯆꯥꯛꯈꯥꯎ ꯁꯣꯛꯀꯦ ꯍꯦꯛꯇ ꯇꯧꯔꯦ ꯑꯗꯩ ꯍꯂꯛꯄꯗꯅ ꯑꯃꯨꯛ ꯑꯩꯁꯦ ꯆꯥꯛ ꯆꯥꯒꯦꯅ ꯂꯥꯛꯑꯦ ꯑꯗꯨꯒꯕꯨ ꯌꯨꯝꯗ ꯍꯋꯥꯏ ꯑꯁꯥꯡꯕꯤ ꯊꯣꯡ ꯑꯩ ꯑꯩꯅ ꯈ꯭ꯋꯥꯏ ꯁꯥꯎꯅꯤꯡꯕꯁꯦ ꯍꯋꯥꯏ ꯑꯁꯥꯡꯕꯤ ꯊꯣꯡꯕꯁꯤꯅꯦ ꯀꯃꯥꯏ ꯍꯋꯥꯏ ꯑꯁꯥꯡꯕꯤ ꯊꯣꯡꯉ ꯂꯩꯔꯝꯃꯦ ꯑꯗꯨꯗ ꯑꯩꯗꯤ ꯍꯤꯡ ꯀꯥꯔꯦꯕꯀꯣ ꯑꯗꯩ ꯑꯆꯥꯄꯣꯠ ꯈꯤꯇꯪ ꯂꯩꯔꯨꯔꯦ ꯑꯗꯨꯒ ꯆꯥꯔꯦ ꯆꯥꯗ ꯑꯗꯨꯗꯩꯩ ꯈꯤꯇꯪ ꯅꯦ ꯇꯥꯏ ꯅꯠꯇ꯭ꯔꯗꯤ ꯑꯁ ꯑꯩꯅ ꯁꯥꯎꯅꯤꯡꯕꯁꯤꯗꯤꯀꯣ ꯍꯥꯏꯗꯤ ꯍꯋꯥꯏ ꯑꯁꯥꯡꯕꯤꯒꯨꯝꯕꯁꯦ ꯁꯨꯝ ꯑꯅꯝꯕꯅ ꯍꯣꯏ ꯏꯔꯣꯜꯂꯒ ꯏꯔꯣꯟꯈ꯭ꯔꯦꯀꯣ ꯈꯤꯇꯪ ꯂꯤꯕꯗꯨꯗꯤ ꯑꯗꯨ ꯅꯠꯇ꯭ꯔꯒꯅ ꯁꯨꯝ ꯍꯥꯏꯗꯤ ꯉꯧꯔꯒ ꯈꯣꯠꯂꯒ ꯆꯥꯅꯤꯡꯕꯗꯨꯀꯣ ꯍꯣꯏ ꯍꯤꯡꯒꯣꯜꯒꯤ ꯑꯣꯏꯕꯅꯤꯅꯕꯨꯗꯤ ꯈꯤꯇꯪ ꯊꯨꯝꯕ ꯈꯣꯠꯄ ꯇꯧꯋꯦꯕ ꯍꯧꯑꯋꯤꯁꯥꯡ ꯏꯆꯝ ꯆꯝꯕꯗꯣ ꯑꯣꯏꯗꯦꯕꯀꯣ ꯑꯗꯨꯝ ꯍꯥꯎꯕꯨꯗꯤ ꯍꯥꯎꯋꯦ ꯑꯗꯨꯃꯥꯏꯅ ꯇꯧꯋꯦ ꯑꯗꯩꯗꯤ ꯑꯃꯨꯛ ꯀꯩꯅꯣꯗ ꯃꯪꯒ꯭ꯔꯥ ꯂꯩꯕꯗꯨ ꯑꯃꯣꯛ ꯈꯔ ꯆꯥꯁꯤꯜꯂꯑꯦ ꯑꯗꯣ ꯅꯨꯃꯤꯗꯥꯡ ꯑꯗꯩ ꯉꯥꯛꯇꯪ ꯇꯨꯝꯗꯔꯦ ꯇꯨꯝꯗꯔꯒ ꯑꯃꯨꯛ ꯑꯉꯥꯡ ꯀꯩꯀꯩ ꯊꯤꯟꯕ ꯑꯃꯨꯛ ꯆꯠꯂꯨꯔꯦ ꯍꯜꯂꯛꯑꯒ ꯑꯗꯩ ꯇꯧꯔꯤꯁꯤꯅꯦ ꯍꯧꯖꯤꯛ ꯆꯥꯛꯆꯥꯥ ꯊꯣꯛꯑꯒ ꯉꯥꯛꯇꯪ ꯄꯥꯎ ꯇꯥꯔꯝꯃꯦ ꯅꯪ ꯅꯪꯅ ꯄꯥꯎ ꯐꯥꯎꯔꯛꯏꯁꯤꯅꯦ ꯍꯧꯖꯤꯛ ꯀꯣꯜ ꯇꯧꯔꯛꯏꯁꯤꯅꯦ ꯑꯗꯣ ꯑ ꯍꯌꯦꯡꯗꯤ ꯋꯥꯛ ꯆꯠꯂꯣꯏꯗꯕꯣ ꯀꯃꯥꯏꯅ ꯇꯧꯒꯦ ꯍꯌꯦꯡ ꯊꯥꯕꯛ ꯆꯠꯇꯣꯏꯔꯥ ꯀꯃꯥꯏ ꯇꯧꯕ
ꯍꯌꯦꯡꯁꯦ ꯍꯌꯦꯡ ꯊꯕꯛꯁꯦ ꯂꯩꯌꯦꯕ ꯂꯩꯕ ꯍꯥꯏꯁꯦ ꯑꯗꯨꯝ ꯏꯅꯥꯎꯄꯥꯒꯤ ꯃꯥꯒꯤ ꯂꯨꯍꯣꯡꯕꯒꯤ ꯑꯦ ꯑꯦ ꯂꯣꯍꯣꯡꯒꯤꯕꯒꯤ ꯆꯥꯛꯀꯧꯕ ꯇꯥꯕꯗꯣ ꯑꯗꯨꯏ ꯍꯌꯦꯡ ꯑꯌꯨꯛ ꯉꯟꯇꯥ ꯈꯔ ꯀꯕꯣꯛ ꯀꯩꯀꯥ ꯈꯔ ꯂꯧꯕ ꯈꯣꯠꯄꯗꯨ ꯇꯧꯕꯗꯤ ꯆꯠꯀꯅꯦꯕꯀꯣ ꯑꯗꯨꯒꯤ ꯃꯇꯨꯡꯗ ꯑꯗꯨꯝ ꯆꯠꯄ ꯌꯥꯕ꯭ꯔꯥ ꯌꯦꯡꯉꯒꯦ ꯑꯃ ꯑꯃꯗꯁꯨ ꯍꯥꯏꯐꯦꯠꯇꯤ ꯍꯥꯏꯈꯤꯕꯅꯦ ꯆꯤꯡ ꯀꯥꯁꯤꯔꯥ ꯀꯃꯥꯏꯅꯁꯨ ꯑꯩꯗꯣ ꯊꯕꯛꯇꯤ ꯂꯩ ꯈꯣꯠꯂꯦ ꯃꯥꯗꯤ ꯑꯗꯨꯝ ꯑꯩꯅ ꯉꯥꯁꯥꯏ ꯀꯣꯗꯕꯩ ꯊꯕꯛꯁꯤꯅ ꯀꯕꯣꯛ ꯀꯩꯀꯩ ꯍꯥꯏꯅꯕꯗꯣ ꯃꯉꯥ ꯃꯈꯥꯏꯗ ꯊꯣꯛꯎꯔꯅꯤꯅ ꯑꯗꯣ ꯇꯔꯨꯛ ꯑꯗꯨꯋꯥꯏꯗ ꯍꯜꯂꯛ ꯇꯥꯔꯗꯤ ꯑꯗꯨꯝ ꯅꯉꯣꯟꯗ ꯄꯥꯎ ꯐꯥꯎꯔꯛꯑꯒ ꯑꯗꯨꯝ ꯈꯤꯇꯪ ꯆꯠꯂꯨꯔꯁꯨ ꯆꯠꯂꯨꯔꯁꯨꯦꯅ ꯇꯧꯋꯦ ꯑꯗꯣ ꯑꯩꯁꯦ ꯍꯟꯗꯛꯁꯦꯨꯛ ꯑꯃꯨꯛꯁꯨ ꯁꯪꯉꯣꯏꯗ꯭ꯔꯤꯕꯀꯣ ꯁꯒꯣꯜꯁꯦꯟꯒ ꯏꯔꯥꯏꯒꯁꯦ ꯑꯃꯨꯛ ꯀꯩꯅꯣ ꯂꯩꯕ ꯑ ꯁꯒꯣꯜꯁꯦꯟꯁꯦ ꯑꯩꯈꯣꯏꯕ ꯕꯦꯝꯃꯁꯤꯁꯨ ꯂꯩꯔꯤꯕ ꯑꯗꯣ ꯁꯒꯣꯜꯁꯦꯟꯁꯦ ꯑꯩꯈꯣꯏꯒꯤ ꯏꯃꯥꯟꯅꯕ ꯑꯃ ꯂꯩꯕꯗꯣ ꯑꯩ ꯅꯍꯥꯟꯋꯥꯗꯤ ꯍꯣꯁꯇꯦꯜꯗ ꯂꯩꯕꯅꯤꯟꯅꯕ ꯈꯣꯠꯄ ꯇꯧꯕꯗꯣ ꯃꯥꯏ ꯃꯌꯥꯝꯗꯤ ꯂꯨꯍꯣꯡꯗꯕ ꯅꯍꯥꯟꯗꯒꯤ ꯉꯁꯤꯗꯩꯩ ꯂꯥꯛꯑ ꯂꯩꯔꯣ ꯍꯥꯏꯕꯅꯦꯕ ꯑꯩꯅ ꯁꯨꯝ ꯊꯕꯛꯀꯤ ꯆꯦꯟꯕ ꯀꯩꯒꯤꯍꯥꯏꯗꯤ ꯑꯍꯤꯡꯁꯨ ꯇꯨꯝꯗꯕꯒꯤ ꯋꯥꯃꯟꯕꯒꯤ ꯇꯨꯝꯕ ꯌꯥꯗꯕꯤ ꯑꯗꯩ ꯉꯔꯥꯡꯁꯨ ꯕꯣꯟ ꯌꯦꯡꯕꯒꯤ ꯇꯨꯝꯁꯤꯠ ꯐꯥꯗꯕꯤ ꯏꯁꯥꯗꯣ ꯋꯥꯔꯒ ꯄꯠꯊꯔ ꯂꯩꯕꯗꯨꯒꯤ ꯑꯩ ꯅꯣꯡꯃ ꯅꯤꯅꯤ ꯔꯦꯁ ꯂꯧꯈꯤꯒꯦ ꯄꯣꯊꯥꯈꯤꯒꯦ ꯑꯗꯨꯗꯨꯒ ꯅꯪ ꯍꯌꯦꯡ ꯂꯨꯍꯣꯡꯕꯅꯦ ꯍꯥꯏꯕ ꯀꯥꯟꯗ ꯂꯥꯛꯀꯦꯅ ꯑꯗꯨꯃꯥꯏꯅ ꯍꯥꯏꯅꯒꯤꯈꯤꯕꯒꯤ ꯁꯒꯣꯜꯁꯦꯟꯗ ꯆꯠꯂꯒ ꯏꯔꯥꯏꯗ ꯂꯨ ꯍꯣꯡꯗꯣꯏꯅꯦꯕꯀꯣ ꯑꯗꯨꯃꯥꯏꯅ ꯅꯣꯡꯃ ꯅꯤꯅꯤ ꯑꯃꯨꯛ ꯂꯩꯔꯅꯤ ꯑꯗ ꯂꯩꯕ ꯍꯥꯏꯁꯦ ꯑꯃꯨꯛ ꯊꯕꯛ ꯈꯔ ꯑꯃꯨꯛ ꯆꯤꯜꯂꯨꯔꯅꯤ ꯑꯗꯨꯒ ꯑꯃꯨꯛ ꯊꯥꯡꯗ ꯑꯃꯨꯛ ꯂꯥꯛꯇꯣꯏꯅꯦꯕ ꯑꯁ ꯈꯪꯗꯦꯗꯥ ꯍꯟꯗꯛꯁꯤ ꯊꯕꯛ ꯌꯥꯝ ꯆꯤꯟꯕꯩ ꯇꯥꯏꯞ ꯇꯧꯒꯤꯕꯗꯣ ꯑꯗꯨꯃꯥꯏꯟ ꯇꯧꯋꯦ ꯑꯗꯩ ꯊꯕꯛꯁꯤꯅ ꯑꯩꯈꯣꯏꯅ ꯆꯦꯜꯂꯤꯕ ꯊꯕꯛꯁꯤꯅ ꯑꯣꯏꯗꯣꯏꯔꯥ ꯑꯣꯏꯔꯣꯏꯔꯥ ꯒ꯭ꯌꯥꯟ ꯃ꯭ꯌꯥꯟ ꯑꯝ ꯇꯥꯗꯕꯤ ꯑꯩꯈꯣꯏꯗ ꯁꯨꯝ ꯍꯥꯏ ꯆꯦꯜꯂꯕꯩ ꯆꯦꯜꯂꯨꯕꯒꯤ ꯃꯍꯩꯪ ꯑꯃ ꯏꯐꯪꯐꯪꯗꯕꯩ ꯇꯥꯏꯞ ꯇꯧꯕꯗꯣ ꯑꯗꯩ ꯈꯣꯏꯔꯥꯡ ꯈꯣꯏꯁꯥꯎꯅꯗꯅ ꯑꯗ ꯎꯅꯕ ꯌꯥꯕ ꯃꯤ ꯖꯒꯠꯀꯤ ꯃꯤ ꯂꯣꯏ ꯎꯅꯔꯦ ꯍꯟꯗꯛꯁꯦ ꯑꯗꯣ ꯋꯥꯁꯨ ꯌꯥꯝ ꯋꯥꯔꯦꯕꯀꯣ ꯑꯗꯒꯤ ꯑꯗꯨꯝ ꯆꯥꯛꯁꯦ ꯅꯨꯃꯤꯠ ꯆꯥꯔꯛꯇ꯭ꯔꯤꯁꯦ ꯅꯨꯃꯤꯠ ꯍꯨꯝꯅꯤ ꯃꯔꯤꯅꯤ ꯁꯨꯔꯦ ꯅꯨꯡꯊꯤꯜ ꯆꯥꯛ ꯆꯥꯔꯛꯇ꯭ꯔꯤꯁꯦ ꯑꯗꯨꯝ ꯆꯥꯛꯈꯥꯎꯒ ꯁꯣꯛꯑꯕ꯭ꯔꯥ ꯈꯪꯗꯦ ꯑꯗꯣ ꯑꯩꯗꯤ ꯁꯪꯒꯣꯝꯒꯨꯝꯕꯁꯦ ꯑꯌꯨꯛꯇ ꯊꯛꯄꯁꯤ ꯌꯥꯗꯦꯕꯀꯣ ꯁꯪꯒꯣꯝꯒꯨꯝꯕ ꯍꯦꯛ ꯊꯛꯑꯕ ꯆꯥꯅꯗꯕ ꯁꯪꯒꯣꯝꯒ ꯌꯦꯔꯨꯝꯒ ꯄꯥꯔꯒ ꯆꯥꯕꯁꯦ ꯑꯩꯗꯤ ꯃꯥꯏꯁꯦ ꯀꯩ ꯍꯥꯏꯅꯤ ꯎꯔꯤꯡꯒꯨꯝꯕ ꯑꯗꯒꯤ ꯐꯨꯔꯤꯒꯨꯝꯕ ꯊꯣꯛꯄꯒꯤ ꯇꯥꯏꯞ ꯇꯧꯕꯗꯣ ꯑꯗꯨꯃꯥꯏꯅ ꯇꯧꯋꯤ ꯅꯪꯗꯤ ꯑꯗꯨꯃꯥꯏꯅ ꯁꯪꯒꯣꯝꯒꯨꯝꯕ ꯌꯦꯔꯨꯝꯒꯨꯝꯕ ꯆꯥꯕꯁꯤ ꯀꯝ ꯇꯧ ꯄ꯭ꯔꯣꯕ꯭ꯂꯦꯝꯒꯨꯝꯕ ꯂꯩꯇꯕ ꯀꯔꯃꯥꯏꯅ ꯇꯧꯋꯦ
ꯎꯝ ꯈꯤꯇꯪꯗꯤ ꯅꯨꯡꯁꯤꯠꯄꯨꯗꯤ ꯀꯥꯏꯌꯦ ꯑꯌꯨꯛ ꯄꯨꯝꯕꯗ ꯍꯥꯏꯗꯤ ꯄꯨꯂꯞ ꯄꯥꯔꯒ ꯆꯥꯕꯗꯣ ꯑꯗꯣ ꯍꯥꯏꯗꯤ ꯑꯃꯈꯛꯇꯪ ꯁꯪꯒꯣꯝ ꯈꯛꯇꯪ ꯊꯛꯄꯁꯤꯁꯨꯅꯦꯀꯣ ꯁꯪꯒꯣꯝꯁꯦ ꯑꯩ ꯍꯥꯟꯅꯩ ꯁꯨꯝ ꯊꯛꯇꯕꯒꯤ ꯍꯦꯛ ꯍꯧꯒꯠꯂꯀꯥꯟꯗꯀꯣ ꯑꯗꯨꯀꯥꯟꯗ ꯈꯤꯇꯪ ꯑꯗꯨꯝ ꯍꯥꯏꯗꯤ ꯅꯨꯡꯁꯤꯠꯀꯨꯝꯕ ꯀꯥꯕꯁꯦ ꯇꯧꯒꯜꯂꯦ ꯑꯗꯨꯒ ꯑꯩꯁꯦ ꯕ꯭ꯔꯦꯛꯐꯥꯁꯁꯦ ꯆꯥꯅꯤꯡꯕ ꯑꯗꯨꯗꯣ ꯕ꯭ꯔꯦꯛꯐꯥꯁꯁꯦ ꯈꯤꯇꯪ ꯂꯥꯏꯠ ꯑꯣꯏꯕ ꯂꯩꯗꯥꯏꯅꯀꯣ ꯑꯗꯣ ꯈꯤꯇꯪ ꯌꯥꯡꯕ ꯑꯣꯏꯕꯗꯣ ꯄꯨꯛꯇ ꯈꯤꯇꯪ ꯍꯥꯏꯗꯤ ꯀꯩꯅꯣ ꯑꯣꯏꯕ ꯂꯨꯝꯗꯕꯀꯣ ꯑꯗꯨꯒꯨꯝꯕ ꯑꯣꯏꯅ ꯆꯥꯅꯤꯡꯕ ꯑꯗꯨꯁꯨ ꯑꯃꯨꯛ ꯌꯦꯔꯨꯝꯗꯨꯁꯨ ꯑꯃꯨꯛ ꯑꯥꯏꯗꯤ ꯁꯥꯟꯅꯕ ꯆꯠꯇꯣꯏꯅꯤꯅ ꯑꯃꯨꯛ ꯐꯔꯛ ꯇꯥꯏꯗꯅꯀꯣ ꯌꯦꯔꯨꯝꯒꯨꯝꯕ ꯆꯥꯁꯤꯟꯕꯗꯣ ꯑꯃꯨꯛ ꯐꯪꯒ ꯑꯗꯩꯩꯗꯤ ꯊꯦꯛꯄ ꯈꯣꯠꯄ ꯇꯧꯔꯀꯥꯟꯗ ꯑꯗꯨꯅ ꯈꯤꯇꯪꯁꯨ ꯅꯨꯡꯉꯥꯏꯇꯕ ꯍꯥꯏꯇꯥꯔꯦꯀꯣ ꯑꯗꯨꯅ ꯇꯧꯔꯤꯁꯦ ꯑꯗꯩ ꯕꯣꯟꯁꯨꯅꯦ ꯑꯩꯁꯤꯅ ꯉꯔꯥꯡ ꯅꯍꯥꯟ ꯌꯦꯡꯅꯤꯡꯕꯗꯅꯦ ꯄꯨꯡ ꯇꯔꯥ ꯃꯈꯥꯏꯒꯤꯗ ꯌꯦꯡꯉꯨꯔꯦ ꯑꯗꯨꯒ ꯄꯨꯡ ꯀꯩꯅꯣꯒꯤꯗ ꯂꯣꯏꯕꯐꯥꯎ ꯌꯦꯡꯉꯦꯕꯀꯣ ꯑꯗꯨꯒ ꯇꯨꯝꯕ ꯌꯥꯗ꯭ꯔꯦꯅꯦ ꯅꯨꯃꯤꯗꯥꯡ ꯊꯦꯡꯉꯛꯀꯥꯟꯗꯗꯤ ꯀꯃꯥꯏꯟ ꯇꯧꯒꯦ ꯑꯗꯣ ꯄꯨꯡ ꯑꯅꯤꯐꯥꯎꯁꯦ ꯇꯨꯝꯕ ꯌꯥꯗ꯭ꯔꯦꯕ ꯑꯩ ꯇꯨꯝꯕ ꯃꯇꯝ ꯍꯦꯡꯈ꯭ꯔꯦ ꯍꯧꯖꯤꯛꯀꯥꯟꯁꯦ ꯑꯩꯗꯤ ꯇꯨꯝꯃꯧꯔꯔꯣꯏꯗ ꯄꯥꯈꯠꯄꯤꯗꯣ ꯇꯧꯋꯦꯕ ꯑꯗꯨꯅ ꯄꯨꯡ ꯇꯔꯥ ꯃꯈꯥꯏ ꯇꯔꯥ ꯑꯗꯨꯋꯥꯏꯗꯦ ꯇꯨꯝꯒꯜꯂꯦꯕ ꯍꯧꯖꯤꯛꯁꯦ ꯑꯗꯣ ꯑꯗꯨꯏ ꯅꯨꯃꯤꯠꯇꯨꯗꯤ ꯑꯃꯨꯛ ꯈꯔ ꯊꯦꯡꯅ ꯌꯦꯡꯉꯨꯔꯦꯅꯦ ꯑꯩꯅ ꯄꯥꯝꯕ ꯃꯦꯠꯁꯇꯨ ꯑꯣꯏꯔꯦꯅ ꯑꯗꯨꯒ ꯇꯔꯥ ꯃꯈꯥꯏꯗꯩ ꯌꯦꯡꯉꯨꯕꯗꯨꯅ ꯑꯗꯨꯝ ꯇꯨꯝꯕ ꯌꯥꯈꯤꯗ꯭ꯔꯦ ꯑꯗꯨꯗꯩꯗꯤ ꯑꯗꯨ ꯑꯗꯨ ꯑꯌꯨꯛ ꯉꯟꯇꯥꯗ ꯑꯃꯨꯛ ꯍꯧꯒꯠꯂꯀꯥꯟꯗꯗꯤ ꯄꯨꯔꯥ ꯏꯁꯥꯗꯣ ꯄꯨꯔꯥ ꯗꯝ ꯂꯣꯏꯔꯦ ꯍꯌꯦꯡ ꯍꯥꯏꯗꯤ ꯀ꯭ꯂꯥꯁ ꯆꯠꯄ ꯈꯣꯠꯄꯗꯣ ꯑꯃꯨꯛ ꯉꯝꯗ꯭ꯔꯦꯕꯀꯣ ꯑꯗꯩꯗꯤ ꯑꯩꯁꯦ ꯏꯁꯥꯁꯦ ꯁꯤꯗꯤ ꯌꯥꯔꯔꯣꯏꯅ ꯑꯗꯨꯝ ꯂꯨꯖꯊꯣꯛꯑꯦ ꯂꯨꯖꯠꯊꯣꯛꯑꯒ ꯅꯝꯐꯨꯗ ꯑꯗꯨꯝ ꯆꯠꯇꯤ ꯆꯠꯂꯦ ꯍꯥꯏꯗꯤ ꯂꯦꯞꯄꯗꯤ ꯌꯥꯗꯝꯃꯤꯅꯀꯣ ꯑꯗꯣ ꯏꯁꯥꯗꯗꯤ ꯈꯨꯋꯥ ꯑꯝ ꯇꯧꯋꯦꯕ ꯑꯗꯨꯏ ꯅꯨꯃꯤꯠꯇꯨ ꯃꯔ ꯆ꯭ꯋꯥꯏꯗꯩꯅ ꯇꯨꯝꯕꯁꯦ ꯋꯥꯠꯂꯗꯤ ꯑꯗꯨꯝ ꯏꯁꯥꯁꯦ ꯀꯩꯅꯣ ꯇꯧ ꯇꯧꯕꯖꯥꯠꯅꯦꯅ ꯍꯧꯖꯤꯛꯀꯥꯟ ꯅꯍꯥꯟꯋꯥ ꯅꯍꯥ ꯑꯣꯏꯔꯤꯉꯩꯗꯗꯤ ꯊꯣꯏꯅ ꯍꯥꯏꯗꯤ ꯈꯤꯇꯪ ꯆꯍꯤ ꯅꯧꯔꯤꯉꯩꯗꯗꯤ ꯁꯨꯃꯥꯏꯅ ꯏꯁꯥꯁꯦ ꯋꯥꯔꯦ ꯄꯣꯊꯥꯒꯦꯒ ꯍꯥꯏꯕꯁꯦ ꯊꯣꯏꯅ ꯈꯟꯗꯦ ꯍꯥꯏꯕꯀꯣ ꯑꯗꯨꯗ ꯍꯧꯖꯤꯛꯇꯤ ꯌꯥꯗ꯭ꯔꯦ ꯍꯥꯏꯕ ꯅꯨꯃꯤꯗꯥꯡ ꯊꯦꯡꯅ ꯇꯨꯝꯕ ꯌꯥꯗ꯭ꯔꯦ ꯑꯗꯨꯝ ꯏꯁꯥꯁꯦ ꯑꯗꯨꯝ ꯍꯥꯏꯗꯤ ꯄꯣꯊꯥꯗ ꯌꯥꯗꯦ ꯀꯥꯏꯅ ꯈꯟꯕꯗꯣꯀꯣ ꯑꯗꯨꯃꯥꯏꯅ ꯇꯧꯔꯦꯕ ꯍꯧꯖꯤꯛꯁꯦ ꯍꯣꯏ ꯅꯪꯒꯤ ꯊꯕꯛ ꯎꯝ ꯅꯪꯒꯤ ꯊꯕꯛꯀꯤꯗꯨꯁꯨ ꯑꯥ ꯀꯟꯐꯥꯔꯝ ꯇꯥꯗ꯭ꯔꯤ ꯀꯃꯥꯏ ꯇꯧꯔꯤ ꯍꯧꯖꯤꯛꯀꯥꯟꯁꯦ ꯑꯗꯨꯝ
ꯑꯗꯨ ꯑꯩꯒꯤ ꯑꯩꯒꯤ ꯊꯕꯛꯁꯦ ꯑꯗꯒꯤ ꯃꯣꯏꯅꯅꯦ ꯗꯥꯏꯔꯦꯛ ꯁꯤꯁꯦ ꯍꯥꯏꯕ ꯉꯝꯗꯕ ꯍꯥꯏꯕꯗꯤ ꯃꯣꯏꯁꯨ ꯀꯣ ꯃꯣꯏꯅꯁꯨ ꯁꯣꯏꯕꯅꯤꯅ ꯑꯗꯒꯤ ꯑꯃꯒꯤꯁꯨ ꯑꯃꯒꯤꯁꯨ ꯍꯥꯏꯗꯤ ꯑꯩꯈꯣꯏꯅ ꯐꯪꯉꯦ ꯑꯃꯗ ꯑꯃꯨꯛ ꯅꯨꯡꯉꯥꯏꯔꯣꯏꯗꯕ ꯃꯣꯏ ꯐꯪꯉꯦ ꯑꯩꯈꯣꯏꯅ ꯑꯃꯨꯛꯅ ꯅꯨꯡꯉꯥꯏꯗꯕ ꯃꯣꯏꯅ ꯌꯥꯅꯉꯥꯏꯗꯤ ꯁꯤꯟꯒꯦ ꯈ ꯀꯦ ꯑꯗꯨꯃꯥꯏꯅ ꯍꯥꯏꯅꯕ ꯑꯗꯨ ꯈꯪꯍꯪꯕ ꯍꯥꯏꯁꯦ ꯑꯩꯈꯣꯏꯅ ꯆꯦꯟꯕ ꯃꯤ ꯃꯌꯥꯝꯗꯣ ꯂꯣꯏꯅ ꯑꯃꯨꯛ ꯐꯪꯗ ꯑꯩꯈꯣꯏꯕꯨꯗꯤ ꯃꯀꯣꯛ ꯋꯥꯏꯗ ꯂꯩꯕꯅꯤ ꯀꯩꯁꯨ ꯀꯥꯏꯗꯕꯀꯣ ꯍꯥꯏꯗꯤ ꯈꯤꯇꯪ ꯃꯅꯤꯡ ꯋꯥꯉꯥꯏ ꯂꯩꯕ ꯀꯥꯡꯕꯨꯁꯦ ꯑꯃꯨꯛ ꯐꯪꯕ ꯐꯪꯗꯕ ꯑꯗꯨꯃꯥꯏꯅ ꯇꯧꯔꯒ ꯆꯌꯦꯗꯅ ꯂꯩꯕꯒꯤꯀꯣ ꯑꯗꯨꯝ ꯎꯅꯕ ꯌꯥꯝ ꯖꯁ ꯐꯖꯅ ꯋꯥꯖꯅꯤ ꯉꯔꯥꯡ ꯍꯜꯂꯛꯄꯗ ꯋꯥꯟꯕꯒꯤꯀꯣ ꯀꯨꯂꯤ ꯇꯨꯝꯁꯤꯟꯕꯅꯦꯕ ꯋꯥꯃꯟꯕꯒꯤ ꯑꯗꯨꯅ ꯑꯩ ꯇꯥꯇꯣꯟ ꯃꯍꯤꯒꯥꯁꯦ ꯑꯣꯔ ꯆꯦꯜꯂꯒ ꯀꯩ ꯍꯥꯏꯔꯅꯤ ꯑꯗꯨꯃꯥꯏꯅ ꯇꯧꯋꯦ ꯒꯨꯂꯤ ꯉꯥꯡꯗꯣ ꯀꯣꯛ ꯆꯤꯛꯁꯨ ꯆꯤꯛꯈ꯭ꯔꯕ ꯑꯗꯨꯒꯤ ꯒꯨꯂꯤ ꯆꯥꯔꯒ ꯑꯗꯨꯃꯥꯏꯅ ꯇꯨꯝꯁꯤꯜꯂꯛꯑꯦ ꯈꯪꯗꯦ ꯑꯗꯨꯝ ꯉꯥꯏꯅꯕ ꯃ ꯑꯣꯏꯅꯗꯤ ꯉꯥꯏꯔꯣ ꯍꯥꯏ ꯑꯃꯨꯛ ꯈꯔ ꯊꯤꯟꯊꯔꯛꯀꯗꯧ ꯃꯥꯜꯂꯦ ꯑ ꯆꯦ ꯈꯣꯏꯦꯠꯅꯕ ꯂꯩꯕꯅꯤꯅꯅꯦ ꯀꯃꯥꯏꯅ ꯇꯧꯗꯣꯏꯅꯣ ꯑꯗꯨꯕꯨ ꯌꯦꯡꯕ ꯇꯥꯔꯦ
ꯎꯝ ꯑꯗꯨ ꯀꯩꯅꯣ ꯇꯧꯋꯦ ꯃꯤꯒꯤꯁꯨ ꯈꯟꯗꯕꯗꯤ ꯌꯥꯗꯦꯕꯨ ꯑꯗꯨ ꯅꯪ ꯃꯤꯒꯤ ꯈꯜꯂꯤꯉꯩꯗ ꯑꯃꯨꯛ ꯃꯣꯏꯒꯤ ꯅꯣꯏ ꯊꯕꯛꯇꯨ ꯑꯃꯨꯛ ꯅꯣꯏꯒꯤꯗꯨꯗ ꯑꯃꯨꯛ ꯄꯨꯔꯥ ꯀꯦꯟꯁꯦꯜ ꯇꯧꯔꯒꯗꯤ ꯑꯃꯨꯛ ꯅꯣꯏꯁꯨ ꯃꯥꯡꯗꯣꯏꯅꯦꯅ ꯃꯥꯡꯖꯗꯣꯏꯅꯤ ꯑꯗꯨꯅꯪ ꯑꯗꯨꯝ ꯌꯥꯅ ꯌꯥꯅꯕ ꯈꯔ ꯇꯧ ꯅꯠꯇ꯭ꯔꯒꯗꯤ ꯑꯗꯨꯝ ꯍꯥꯏꯗꯤ ꯅꯣꯏꯁꯨ ꯍꯥꯏꯗꯤ ꯆꯍꯤ ꯁꯨ ꯃꯌꯥꯝ ꯃꯥꯡꯉꯦ ꯑꯗꯨ ꯇꯧꯍꯧꯗ ꯇꯥꯔꯒꯗꯤ ꯑꯃꯨꯛ ꯍꯌꯦꯡ ꯐꯔꯛ ꯇꯥꯗꯣꯏꯅꯤ ꯅꯠꯇ꯭ꯔꯥ ꯅꯣꯏꯁꯨ ꯄ꯭ꯂꯥꯟ ꯃꯌꯥꯝ ꯇꯧꯔꯤꯅꯦ ꯍꯧꯖꯤꯛ ꯑꯗꯨꯅ ꯃꯥꯡꯗꯅꯕ ꯑꯗꯨꯝ ꯇꯧꯔꯣ ꯍꯣꯠꯅꯔ ꯃꯤꯒꯤꯁꯨ ꯊꯣꯏꯅ ꯈꯟꯕ ꯈꯣꯠꯄꯗꯣ ꯈꯤꯇꯪꯗꯤ ꯂꯦꯞꯄꯣ ꯍꯥꯏꯇꯥꯔꯦꯀꯣ ꯍꯧꯖꯤꯛꯀꯥꯟꯗꯤ ꯍꯥꯏꯗꯤ ꯃꯤꯗꯨ ꯃꯤꯒꯤ ꯈꯜꯂꯤꯉꯦꯗ ꯅꯣꯏꯗꯣ ꯑꯃꯨꯛ ꯆꯍꯤ ꯃꯥꯡꯍꯧꯗꯣꯏꯅꯤ ꯅꯠꯇ꯭ꯔꯥ ꯍꯥꯟꯅꯗꯤ ꯃꯥꯡꯍꯜ ꯂꯥꯛꯑꯦ ꯃꯣꯏꯁꯨ ꯈꯔ ꯃꯥꯡꯕ ꯌꯥꯏ ꯀꯩꯅꯣ ꯑꯗꯨꯅ ꯑꯗꯨꯝ ꯌꯦꯡꯉꯣ ꯈꯔ ꯐꯅꯕꯀꯣ ꯑꯗꯣ ꯍꯌꯦꯡꯗꯤ ꯆꯠꯂꯔꯣꯏꯕ ꯊꯕꯛꯇꯣ
ꯍꯣꯏ ꯆꯠꯂꯔꯣꯏ ꯑꯗꯣ ꯑꯩꯝꯇ ꯊꯝꯒꯦꯀꯣ ꯑꯃꯨꯛ ꯇꯧꯔꯛꯀꯦꯀꯣ
ꯍꯣꯏ ꯍꯣꯏ ꯐꯔꯦ ꯐꯔꯦ ꯎꯝ ꯊꯃꯣ ꯊꯝ
ꯎꯝ ꯎꯝ ꯊꯝꯃꯣ ꯎꯝ ꯎꯝ